ꯑꯧꯄꯤ ꯑꯧ ꯇꯥꯔꯦ ꯇꯥꯔꯦ ꯍꯧꯖꯤꯛꯛꯇ ꯇꯥꯗ ꯉꯥꯏꯔꯤꯌꯦ
ꯎꯝ ꯎꯝ ꯀꯩ ꯃꯊꯦꯟ ꯆꯥꯔꯕ
ꯑꯩꯈꯣꯏꯒꯤ ꯂꯐꯨ ꯏꯔꯣꯜꯂꯝꯃꯦ ꯑꯗꯨꯒ ꯎꯀꯥꯕꯤ ꯍꯥꯏꯕ꯭ꯔꯥ ꯀꯩꯅꯣꯝꯃ ꯍꯥꯏꯌꯦ ꯑꯗꯨꯗꯨꯃꯒ ꯉꯥ ꯃꯆꯥ ꯃꯆꯥ ꯈꯔꯒꯀꯣ ꯀꯩꯅꯣ ꯅꯠꯇꯦ ꯃꯨꯀꯥ ꯉꯥꯗꯤ ꯅꯠꯇꯦꯕꯀꯣ ꯃꯨꯀꯥ ꯉꯥꯗꯨꯁꯨ ꯈꯔ ꯄꯤꯛꯑꯦ ꯑꯗꯨꯃꯥꯏꯅ ꯇꯧꯕ ꯉꯥ ꯃꯆꯥ ꯃꯆꯥ ꯈꯔ ꯑꯩꯗꯤ ꯉꯥ ꯃꯆꯥ ꯃꯆꯥꯗꯨꯅ ꯍꯦꯟꯅ ꯄꯥꯝꯕꯨ ꯄꯥꯝꯃꯤꯗ ꯃꯣꯏꯕꯨꯗꯤ ꯎꯀꯥꯕꯤꯔ ꯑꯗꯨꯗꯨꯒ ꯆꯥꯏ ꯎꯀꯥꯕꯤ ꯑꯂꯧꯕꯗꯨꯀꯣ ꯍꯥꯏꯇꯥꯔꯦ ꯊꯥꯎꯗ ꯈꯤꯇꯪ ꯌꯥꯎꯔꯒ ꯑꯃꯨꯛ ꯁꯥꯍꯟꯕ ꯍꯥꯏ ꯇꯥꯔꯦ ꯑꯗꯣ ꯑꯩꯗꯤ ꯉꯥ ꯃꯆꯥꯗꯨꯅ ꯍꯦꯟꯅ ꯍꯥꯎꯋꯦꯕꯀꯣ ꯉꯥ ꯃꯆꯥꯗꯨꯅ ꯍꯦꯟꯅ ꯄꯥꯝꯃꯤ
ꯅꯪ ꯏꯁꯤꯡ ꯌꯥꯔꯤꯔꯣ ꯀꯩꯗꯧꯏꯅꯣ ꯏꯁꯤꯡ ꯇꯥꯕꯩ ꯃꯈꯣꯟ ꯇꯥꯏꯅꯦ
ꯑꯣ ꯏꯁꯤꯡ ꯌꯥꯗꯤꯌꯦ ꯐꯦꯟ ꯊꯥꯕꯒꯤꯅꯦ ꯈꯔ ꯂꯩꯊꯔꯨꯒꯤꯒꯦ ꯀꯟꯃꯟꯕꯩ ꯑꯣꯏꯔꯝꯅꯤ
ꯍꯣꯏ ꯍꯣꯏ ꯏꯁꯤꯡ ꯌꯥꯕꯒꯤ ꯑꯩꯈꯣꯏꯒꯤ ꯂꯣꯛꯇꯒꯤ ꯀꯩꯗꯒꯤ ꯏꯁꯤꯡ ꯆꯦꯟꯊꯔꯛꯄꯒꯤ ꯃꯈꯣꯟ ꯇꯥꯕꯗꯣ ꯑꯗꯨꯃꯥꯏꯅ ꯖꯣꯔ ꯖꯣꯔ
ꯑꯣ ꯑꯁ ꯑꯗꯨꯗꯤ ꯐꯦꯟ ꯃꯈꯣꯟꯁꯤ ꯂꯣꯛꯀꯤ ꯃꯈꯣꯟꯒ ꯇꯥꯕꯗꯣ ꯈꯪꯗꯦ ꯄꯨꯛꯅꯤꯡ ꯑꯃ ꯅꯨꯡꯁꯤꯕꯗꯧ ꯀꯩꯒꯨꯝ ꯇꯧꯕꯅꯦꯕ ꯂꯣꯛꯒꯤ ꯏꯁꯤꯡ ꯃꯈꯣꯟꯒ ꯇꯥꯕꯒ ꯍꯥꯏꯕꯁꯦ ꯈꯪꯗꯦ ꯏꯁꯥꯁꯦ ꯏꯪ ꯏꯪꯊꯣꯛ ꯏꯪꯗꯕꯗꯧꯅꯒ ꯇꯧꯕꯗꯨ ꯋꯥꯈꯜꯁꯦ ꯑꯗꯨꯃꯥꯏꯅ ꯇꯧꯕꯅꯦ ꯑꯗꯨ ꯅꯪ ꯑ ꯂꯣꯛꯀꯤ ꯏꯁꯤꯡ ꯀꯩꯀꯥꯗꯤ ꯑꯗꯨꯝ ꯆꯠꯄ ꯈꯣꯠꯄ ꯌꯥꯎꯔꯛꯄ꯭ꯔꯥ ꯀꯃꯥꯏ ꯀꯃꯥꯏꯅ ꯇꯧꯒꯦ
ꯌꯥꯎꯋꯦꯗ ꯑꯗꯨꯝ ꯐꯖꯅ ꯆꯠꯂꯦꯗ ꯂꯣꯛꯀꯤ ꯏꯁꯤꯡꯕꯨ ꯀꯩꯅꯣ ꯑꯩꯈꯣꯏ ꯑꯗꯨꯝ ꯍꯥꯏꯕꯗꯤ ꯑꯩꯈꯣꯏꯒꯤ ꯑ ꯑꯩꯈꯣꯏꯅ ꯍꯥꯟꯅ ꯁ꯭ꯀꯨꯜ ꯇꯝꯃꯝꯕꯗꯣ ꯑꯗꯨꯏ ꯃꯇꯝꯗ ꯀꯩꯅꯣ ꯇꯧꯕ ꯈꯣꯠꯄꯗꯣ ꯀꯩ ꯍꯥꯏꯅꯤ ꯑꯗꯨꯝ ꯑꯗꯨꯀꯥꯟꯗ ꯑꯩꯈꯣꯏꯒꯤ ꯆꯤꯡꯗ ꯂꯩꯌꯦꯕꯀꯣ ꯆꯤꯡꯗ ꯂꯩꯕꯒꯤ ꯃꯈꯥꯗ ꯂꯣꯛꯨꯝꯕꯁꯨ ꯆꯦꯜꯂꯦ ꯂꯣꯛ ꯍꯥꯏ ꯇꯨꯔꯦꯟ ꯃꯆꯥ ꯃꯆꯥꯅꯦꯕꯀꯣ ꯑꯗꯒꯤ ꯃꯥꯒꯤ ꯁꯨꯝ ꯃꯔꯨꯨꯔꯣꯝꯗ ꯀꯛꯈꯠꯈ꯭ꯔꯒ ꯂꯣꯛꯀꯨꯝꯕ ꯂꯩꯌꯦꯕꯀꯣ ꯑꯗꯨꯒꯨꯝꯕꯗ ꯁꯨꯃꯥꯏꯅ ꯀꯥꯕ ꯈꯣꯠꯄꯁꯨ ꯌꯥꯎꯋꯦ ꯂꯣꯟꯅ ꯂꯣꯟꯅ ꯀꯣ
ꯑꯣ ꯑꯗꯨ ꯍꯥꯏꯔꯒ
ꯌꯥꯝ ꯆꯠꯂꯝꯃꯤꯗ ꯑꯗꯒꯤꯗꯤ ꯑꯃꯨꯛ ꯀꯩ ꯍꯥꯏꯅꯤ ꯏꯃꯥꯟꯅꯕ ꯀꯩꯀꯩ ꯃꯣꯏꯒꯤ ꯆꯤꯡꯗ ꯂꯩꯕ ꯌꯥꯎꯋꯦꯕꯀꯣ ꯃꯣꯏꯗ ꯑꯗꯨꯝ ꯆꯠꯂꯒ ꯂꯣꯛꯀ ꯇꯧꯕ ꯆꯠꯄꯁꯨ ꯃꯌꯥꯝ ꯌꯥꯎꯋꯦ ꯅꯪꯗꯤ ꯀꯃꯥꯏꯅ ꯇꯧꯒꯦ ꯌꯥꯎꯔ ꯌꯥꯎꯗ꯭ꯔꯤꯕꯣ
ꯎꯝ ꯑꯗꯨ ꯍꯥꯏꯔꯒ ꯑꯩꯁꯦ ꯍꯣꯏ ꯂꯣꯛ ꯃꯆꯥ ꯃꯆꯥꯕꯨꯗꯤ ꯑꯗꯨꯝ ꯊꯦꯡꯅꯔꯛꯄ ꯀꯩ ꯀꯥꯕꯨꯗꯤ ꯃꯌꯥꯝ ꯇꯧꯔꯦꯕꯀꯣ ꯑꯗꯨ ꯑꯣꯏꯔꯒꯁꯨ ꯊꯧꯑꯣꯏꯅ ꯆꯠꯀꯦꯒ ꯍꯥꯏꯔꯒ ꯆꯠꯂꯒ ꯁꯨꯝ ꯑ ꯁꯥꯟꯅ ꯈꯣꯠꯅꯕ ꯇꯧꯕꯅꯤ ꯈꯪꯗꯦ ꯑꯗꯒꯤ ꯎꯝ ꯉꯥꯏꯍꯥꯛꯇꯪ ꯑꯗꯨꯃꯥꯏꯅ ꯁꯥꯟꯅꯕꯁꯤꯗꯤ ꯃꯐꯝ ꯈꯔ ꯈꯛꯇꯪ ꯁꯨꯗ ꯉꯥꯏꯔꯕꯀꯣ ꯑꯩꯈꯣꯏ ꯁꯤꯗ ꯑꯣꯏꯔꯒꯗꯤ ꯑꯥ ꯃꯄꯥꯟꯗꯕꯨꯗꯤ ꯑꯗꯨꯝ ꯈꯔꯕꯨꯗꯤ ꯆꯠꯂꯦꯕꯀꯣ ꯑꯗꯣ ꯁꯤꯗ ꯑꯩꯅ ꯆꯠꯂꯨꯕꯁꯦ ꯑꯩꯈꯣꯏ ꯁꯤꯗꯒꯤ ꯈꯤꯇꯪ ꯆꯪꯁꯤꯜꯂꯒ ꯅꯪꯅ ꯍꯥꯟꯅ ꯀꯩꯅꯣ ꯄꯨꯔꯝꯕꯗꯨꯀꯣ ꯊꯕꯛ ꯌꯥꯎꯔꯝꯕꯗꯣ ꯃꯣꯏꯔꯣꯝꯗꯒꯤ ꯑꯃꯨꯛ ꯈꯤꯇꯪ ꯆꯪꯈ꯭ꯔꯒ ꯂꯩꯌꯦꯕꯀꯣ ꯃꯇꯝꯗꯨꯗ ꯌꯥꯝꯅ ꯆꯠꯅꯕꯅꯦ ꯃꯣꯏꯒꯤꯗꯣ ꯑꯗꯨꯗꯨꯗ ꯆꯠꯄꯁꯤꯗ ꯑꯗꯨꯝ ꯂꯣꯛꯇꯨꯗꯒꯤ ꯑꯗꯨꯝ ꯀꯥꯔ ꯀꯥꯔꯒ ꯑꯥ ꯃꯊꯛꯄꯨꯝꯕꯩ ꯀꯥꯕ ꯍꯥꯏꯇꯥꯔꯦꯀꯣ ꯏꯁꯤꯡꯁ ꯌꯥꯝ ꯀꯟꯕꯁꯨ ꯑꯣꯏꯗꯕ ꯅꯨꯡ ꯀꯩꯀꯥꯁꯨ ꯂꯩꯔꯒꯀꯣ ꯑꯗꯨꯃꯥꯏꯅ ꯇꯧꯔꯒ ꯑꯃ ꯑꯗꯨꯃꯥꯏꯅ ꯁꯥꯟꯅꯈꯤꯌꯦꯕꯀꯣ ꯑꯗꯨ ꯅꯠꯇꯕ ꯑꯃꯅ ꯑꯃꯨꯛ ꯀꯃꯥꯏꯅ ꯇꯧꯒꯦꯅꯣ ꯑꯩꯈꯣꯏ ꯌꯨꯝꯁꯤꯗꯒꯤ ꯍꯦꯛ ꯃꯃꯥꯡ ꯑꯣꯜꯂꯛꯄꯗ ꯑꯩꯈꯣꯏꯅ ꯑꯗꯨꯝ ꯃꯃꯥꯡꯂꯣꯝꯗ ꯂꯩꯕ ꯆꯤꯡ ꯑꯣꯏꯕꯒꯤ ꯃꯃꯥꯡ ꯆꯤꯡ ꯍꯥꯏꯔꯒ ꯑꯗꯨꯃꯥꯏꯅ ꯈꯪꯅꯩꯌꯦꯕꯀꯣ ꯎ ꯑꯆꯧꯕ ꯑꯃꯁꯨ ꯍꯧꯕꯅꯦ ꯅꯪꯁꯨ ꯑꯗꯨꯝ ꯈꯪꯉꯝꯗꯧꯗꯤ ꯃꯥꯜꯂꯦ ꯑꯗꯨꯗꯨꯗ ꯆꯠꯄꯁꯤꯗ ꯃꯣꯏꯒꯤ ꯁꯨꯝ ꯈꯤꯇꯪ ꯀꯥꯈꯠꯂꯒ ꯄ꯭ꯂꯦꯠ ꯑꯣꯏꯅ ꯂꯩꯔꯅꯦꯕꯀꯣ ꯑꯗꯨꯗꯒꯤ ꯑꯃꯨꯛ ꯈꯤꯇꯪ ꯀꯨꯝꯊꯕꯁꯤꯗ ꯑꯝ ꯆꯤꯡ ꯑꯅꯤ ꯇꯥꯏꯅꯐꯝ ꯍꯥꯏ ꯇꯥꯔꯦꯀꯣ ꯑꯗꯨꯗ ꯑꯩꯈꯣꯏꯒꯤ ꯑꯝ ꯑ ꯑꯗꯨꯝ ꯁꯨꯝ ꯏꯁꯤꯡꯁꯦ ꯀꯨꯏꯅ ꯇꯥꯔꯛꯄꯒꯤ ꯑꯗꯨꯝ ꯃꯣꯏꯒꯤ ꯑ ꯒꯨꯍꯥꯒꯤ ꯇꯥꯏꯞꯇꯁꯨ ꯃꯌꯥꯝꯅꯁꯨ ꯁꯤꯖꯤꯟꯅꯕ ꯅꯨꯡꯉꯥꯏꯅꯕ ꯍꯥꯏ ꯇꯥꯔꯦꯀꯣ ꯈꯤꯇꯪ ꯀꯣꯝꯗꯧꯅ ꯇꯧꯊꯣꯛꯑꯒ ꯊꯝꯕꯅꯦꯕꯀꯣ ꯑꯗꯨꯗ ꯏꯁꯤꯡꯁꯦ ꯃꯊꯛꯇꯒꯤ ꯃꯆꯨꯝ ꯑꯣꯏꯅ ꯁꯨꯝ ꯇꯥꯔꯛꯄꯗꯣ ꯑꯁ ꯌꯥꯝ ꯂꯨꯔꯒ ꯌꯥꯝ ꯏꯪꯉꯒ ꯌꯥꯝ ꯁꯦꯡꯉꯒ ꯈꯪꯗꯦ ꯑꯃ ꯑꯗꯨꯅꯦ ꯅꯪꯅ ꯂꯣꯛꯀꯤ ꯏꯁꯤꯡ ꯃꯥꯜꯂꯦ ꯍꯥꯏꯔꯛ ꯀꯥꯟꯗ ꯑꯩꯁꯦ ꯑꯗꯨꯃꯥꯏꯅ ꯑꯩꯅ ꯃꯇꯝꯗꯨꯗ ꯆꯠꯂꯒ ꯁꯥꯟꯅꯈꯤꯕ ꯎꯈꯤꯕꯒꯤ ꯃꯥꯉꯣꯟꯗ ꯐꯥꯎꯈꯤꯕ ꯅꯨꯡꯉꯥꯏꯕꯗꯣꯀꯣ ꯑꯗꯨꯃꯥꯏꯅ ꯐꯥꯎꯕꯗꯨ ꯑꯣꯏꯍꯜꯂꯛꯑꯦꯕꯀꯣ ꯑꯗꯨ ꯅꯤꯡꯁꯤꯡꯍꯜꯂꯛꯑꯦ ꯍꯥꯏꯇꯥꯔꯦ ꯂꯣꯛꯀꯤ ꯃꯇꯥꯡꯗ ꯍꯥꯏꯔꯛꯑꯒ ꯅꯪꯅ
ꯍꯣꯏ ꯋꯥꯔꯤꯁꯨ ꯅꯨꯡꯉꯥꯏꯔꯤꯀꯣ ꯅꯪꯒꯤ ꯐꯥꯟꯗꯣ ꯌꯥꯝꯅ ꯆꯤꯡꯒꯅꯣꯕꯀꯣ ꯑꯗꯨꯝ ꯀ꯭ꯔꯣꯞ ꯀ꯭ꯔꯣꯞ ꯂꯥꯎꯕꯩ ꯃꯈꯣꯟꯗꯣ ꯌꯥꯝ ꯍꯧꯅ ꯇꯥꯏꯌꯦꯕꯀꯣ ꯍꯣꯏ ꯂꯣꯛꯀꯤ ꯏꯁꯤꯡꯁꯦ ꯑꯗꯨꯝ ꯅꯨꯡꯉꯥꯏꯕꯅꯦ ꯊꯦꯡꯕ ꯀꯥꯟꯗ ꯏꯁꯥꯗ ꯌꯥꯝ ꯏꯪꯕ ꯑꯗꯒꯤ ꯌꯥꯝꯁꯨ ꯃꯥꯏꯗꯤ ꯇꯩꯊꯣꯛꯄ ꯀꯥꯟꯗ ꯑꯩ ꯃꯥꯏꯒ ꯇꯥꯊꯣꯛꯄ ꯀꯥꯟꯗ ꯌꯥꯝ ꯏꯪꯕ ꯌꯥꯝꯅ ꯅꯨꯡꯉꯥꯏꯕ ꯑꯃ ꯐꯥꯎꯕꯗꯣ ꯑꯗꯨꯃꯥꯏꯅ ꯐꯥꯎꯕꯅꯦ ꯑꯗꯒꯤ ꯑꯗꯨꯝ ꯍꯤꯞꯊꯔꯒ ꯏꯁꯥꯁꯦ ꯑꯗꯨꯃꯥꯏꯅ ꯆꯦꯜꯍꯜꯂꯒ ꯀꯣꯛ ꯈꯛꯇꯪ ꯍꯥꯏꯗꯤ ꯃꯤꯠꯇ ꯅꯥꯗ ꯅꯥꯀꯣꯡꯗ ꯆꯪꯅꯉꯥꯏ ꯍꯣꯠꯅꯔꯒꯀꯣ ꯀꯣꯛꯀꯁꯨ ꯂꯣꯏꯅ ꯑꯗꯨꯃꯥꯏꯅ ꯑꯣꯏꯕꯅꯦꯕ ꯈꯣꯠꯅꯕ ꯑꯗꯨꯃꯥꯏꯅ ꯁꯥꯟꯅꯔꯛꯄ ꯁꯥꯟꯅꯛꯇꯕ ꯀꯃꯥꯏꯅ ꯇꯧꯒꯦ
ꯁꯥꯟꯅꯔꯛꯑꯦ ꯏꯁꯤꯡꯁꯦ ꯑꯗꯨꯅꯦ ꯑꯩ ꯍꯥꯏꯁꯦ ꯌꯥꯝ ꯀꯟꯅ ꯆꯥꯎꯕꯁꯨ ꯑꯣꯏꯗꯕꯗꯣꯀꯣ ꯑꯗꯨꯒ ꯑꯃꯨꯛ ꯀꯩꯅꯣꯁꯨ ꯑꯣꯏꯕ ꯃꯊꯛꯇꯒꯤꯁꯨ ꯇꯥꯕ ꯑꯣꯏꯕꯒꯤ ꯁꯨꯝ ꯈꯪꯗꯗ ꯑꯩꯈꯣꯏꯁꯦ ꯀꯩ ꯍꯥꯏꯅꯤ ꯏꯔꯨꯖꯕꯃꯛꯇꯕꯨ ꯑꯣꯏꯔꯁꯨ ꯏꯊꯛꯇꯒꯤ ꯀꯩꯅꯣꯝ ꯇꯥꯔꯛꯄ ꯄꯁꯤꯅ ꯍꯦꯟꯅ ꯅꯨꯡꯉꯥꯏꯗꯅꯀꯣ ꯏꯁꯥꯅ ꯍꯩꯊꯖꯕꯁꯤꯕꯨꯗꯤ ꯑꯗꯨꯅꯕꯨ ꯅꯣꯡꯂꯛꯇ ꯑꯣꯏꯁꯨ ꯁꯥꯟꯅꯩꯅꯦ ꯑꯗꯨꯝ ꯅꯣꯡ ꯇꯥꯔꯛꯄꯗ ꯍꯩꯅ ꯍꯔꯥꯎꯔꯒ ꯑꯉꯥꯡ ꯑꯣꯏꯔꯤꯉꯩꯁꯨ ꯑꯗꯨꯝ ꯁꯥꯟꯅꯍꯧꯗꯧꯒꯤ ꯏꯔꯨꯖꯍꯧꯗꯒꯤ ꯏꯔꯨꯖꯔꯛꯄ ꯏꯔꯨꯖꯗꯕ ꯁꯣꯠ ꯅꯠꯇꯕ ꯑꯗꯨꯝ ꯏꯁꯤꯡ ꯁꯥꯟꯅꯗꯧꯒꯤ ꯍꯥꯏꯇꯥꯔꯦꯀꯣ ꯑꯗꯨꯃꯥꯏꯅ ꯇꯧꯋꯤꯗꯅꯀꯣ ꯑꯗꯨꯃꯥꯏꯅ ꯇꯧꯔꯒ ꯁꯥꯟꯅꯔꯛꯄꯅꯤꯅ ꯍꯥꯏꯕꯗꯤ ꯂꯣꯛꯒꯤ ꯏꯁꯤꯡꯁꯨ ꯑꯗꯨꯃꯥꯏꯅ ꯃꯊꯛꯇꯒꯤ ꯁꯨꯝ ꯇꯥꯔꯛꯄꯅꯤꯅ ꯏꯔꯦꯞ ꯂꯦꯞꯄ ꯌꯥꯕ ꯇꯥꯡ ꯐꯝꯕ ꯌꯥꯕ ꯑꯗꯨꯝ ꯅꯨꯡꯒꯨꯝꯕ ꯀꯩꯒꯨꯝꯕ ꯂꯩꯔ ꯑꯗꯨꯝ ꯌꯥꯎꯋꯦꯕꯀꯣ ꯑꯗꯨꯅ ꯑꯗꯨꯃꯥꯏꯅ ꯀ ꯀꯥꯈꯠꯂꯒ ꯁꯥꯟꯅꯔꯒ ꯑꯗꯨꯝ ꯁꯥꯟꯅꯔꯛꯑꯦꯕꯀꯣ ꯑꯗꯨꯅ ꯀꯩ ꯍꯥꯏꯅꯤ ꯃꯣꯏꯒꯤ ꯐꯖꯕꯁꯦ ꯏꯪꯕꯁꯦ ꯑ ꯌꯥꯝ ꯇꯣꯉꯥꯟꯕꯗꯨꯀꯣ ꯑꯩꯈꯣꯏꯒꯤ ꯇꯨꯔꯦꯟꯒꯤ ꯁꯤꯒꯨꯝꯕ ꯄꯨꯈ꯭ꯔꯤꯒꯤ ꯁꯤꯒꯨꯝꯕꯒ ꯃꯥꯟꯅꯗꯕꯗꯨꯀꯣ ꯑꯗꯨ ꯃꯥꯟꯅꯗꯕꯅ ꯑꯗꯨꯝ ꯌꯥꯝꯅ ꯏꯁꯥꯗ ꯅꯧꯊꯣꯛꯄ ꯑꯃ ꯐ꯭ꯔꯦꯁ ꯑꯣꯏꯍꯟꯕ ꯃꯥꯏꯟꯁꯤꯗ ꯌꯥꯝꯅ ꯑꯩꯈꯣꯏꯒꯤ ꯀꯩ ꯍꯥꯏꯅꯤ ꯌꯥꯝ ꯏꯪꯕ ꯁꯥꯟꯇꯤ ꯄꯤꯕꯗꯧꯅ ꯇꯧꯕꯗꯨꯣꯀꯣ ꯑꯗꯨꯃꯥꯏꯅ ꯇꯧꯕꯅꯦꯕꯀꯣ ꯑꯗꯨꯅ ꯑꯗꯨꯃꯥꯏꯅꯁꯨ ꯌꯥꯝ ꯁꯥꯟꯅꯔꯛꯑꯦ ꯑꯗꯨꯒ ꯑꯩꯅ ꯍꯥꯏꯔꯤꯁꯤꯅꯤ ꯌꯥꯝ ꯇꯣꯏꯅ ꯑꯗꯨꯃꯥꯏꯅ ꯏꯈꯨꯠꯅ ꯐꯪꯅ ꯆꯠꯂꯒ ꯁꯥꯟꯅꯔꯛꯄꯁꯤꯗꯤ ꯃꯐꯝ ꯑꯅꯤ ꯑꯨꯝ ꯈꯛꯇꯪ ꯁꯨꯗꯅ ꯉꯥꯏꯔꯤꯕ ꯀꯣ ꯑꯗꯨꯒ ꯑꯗꯨꯝ ꯎꯕ ꯈꯣꯠꯄꯗ ꯑꯗꯨꯝ ꯎꯕ ꯑꯗꯒꯤ ꯖꯔꯅꯤ ꯆꯠꯄꯗ ꯀꯩꯗ ꯉꯥꯏꯍ ꯈꯨꯠ ꯍꯥꯝ ꯃ ꯃꯥꯏ ꯇꯥꯕ ꯈꯣꯠꯄꯒꯤꯗꯤ ꯑꯗꯨꯝ ꯇꯧꯕꯀꯣ ꯑꯗꯨꯒ ꯍꯦꯛꯇ ꯀꯨꯝꯃꯒ ꯈꯣꯠꯂꯒ ꯌꯥꯝ ꯇꯣꯏꯅ ꯁꯥꯟꯅꯕꯗ ꯑꯗꯨꯃꯥꯏꯅ ꯑꯅꯤꯃꯨꯛꯇ ꯁꯨꯗ ꯉꯥꯏꯔꯤꯑꯕꯀꯣ ꯑꯗꯣ ꯅꯣꯡꯒꯤ ꯋꯥꯔꯤ ꯍꯥꯏꯔꯒ ꯅꯪ ꯊꯥꯏꯅ ꯑꯗꯨꯃꯥꯏꯅ ꯅꯣꯡ ꯇꯥꯕ ꯀꯥꯟꯗꯗꯤ ꯁꯥꯟꯅꯔꯛꯄꯣ ꯀꯃꯥꯏꯅ ꯇꯧꯒꯦ ꯅꯣꯡꯗꯛꯇ ꯆꯦꯟ ꯈꯣꯠꯇꯅ ꯇꯧꯔꯒ
ꯁꯥꯟꯅꯩꯗ ꯅꯣꯡꯁꯦ ꯊꯑꯣꯏꯅꯒꯤ ꯑꯩꯈꯣꯏꯗꯤ ꯍꯥꯏꯗꯤ ꯂꯦꯟꯒꯨꯝꯕ ꯇꯥꯕꯅꯤ ꯈꯪꯗꯦ ꯈꯣꯠꯇꯦ ꯑꯩꯈꯃꯥꯏꯅ ꯉꯥꯡꯗꯣꯏꯅꯦꯕ ꯅꯣꯡ ꯇꯥꯕꯗ ꯅꯥꯒꯅꯤ ꯈꯣꯠꯀꯅꯤꯅ ꯑꯩꯈꯣꯏ ꯅꯣꯡ ꯇꯥꯔꯒ ꯍꯦꯟꯅ ꯍꯔꯥꯎꯕꯗꯣ ꯑꯗꯒꯤꯗꯤ ꯀꯩ ꯍꯥꯏꯅꯤ ꯑꯗꯨꯝ ꯅꯣꯡꯉꯥ ꯆꯣꯠꯂ ꯆꯣꯠꯂꯒ ꯑꯗꯨꯝ ꯁꯥꯟꯅꯕ ꯃꯌꯥꯝ ꯌꯥꯎꯋꯤꯗ ꯍꯥꯏ ꯁꯥꯟꯅꯕꯅ ꯉꯝꯕꯒꯤꯀꯣ ꯑꯩꯈꯣꯏꯒꯤ ꯂꯝꯍꯥꯡꯗꯒꯨꯝꯕ ꯕꯣꯜ ꯁꯥꯟꯅꯕꯅꯤ ꯈꯪꯗꯦ ꯑꯉꯥꯡ ꯑꯣꯏꯔꯤꯀꯥꯟꯗ ꯕꯣꯜꯗ ꯌꯥꯝ ꯀꯥꯎꯔꯛꯑꯦꯕꯀꯣ ꯑꯗꯩ ꯀꯕꯥꯗꯤ ꯁꯥꯟꯅꯕꯅꯤ ꯈꯪꯗꯦ ꯎꯔꯥꯎ ꯁꯥꯟꯅꯕꯅꯤ ꯃꯈꯜ ꯃꯈꯜ ꯁꯥꯟꯅꯩꯅꯀꯣ ꯑꯗꯨꯀꯥꯟꯗ ꯅꯣꯡꯒ ꯇꯥꯔꯛꯒ ꯍꯨꯃꯥꯡꯈꯛ ꯈ ꯇꯧꯕ ꯀꯥꯟꯗ ꯅꯣꯡꯒ ꯇꯥꯔꯛꯄꯗꯣ ꯌꯥꯝ ꯅꯨꯡꯉꯥꯏ ꯑꯃ ꯐꯥꯎꯕꯅꯦꯕ ꯑꯉꯥꯡ ꯑꯍꯟꯈꯩꯅꯕꯨꯗꯤ ꯑꯗꯨꯝ ꯅꯥꯒꯅꯤ ꯈꯣꯠꯀꯅꯦꯕ ꯑꯗꯨꯣ ꯊꯥꯏꯔꯦꯡ ꯃꯇꯝꯗ ꯑꯣꯏꯔꯗꯤ ꯅꯥꯗꯣꯏ ꯄꯣꯅꯤꯗ ꯍꯥꯏꯕꯗꯤ ꯑꯩꯈꯣꯏ ꯃꯇꯝꯗꯨꯗꯤ ꯑꯃꯨꯛ ꯄꯤꯛꯉꯩ ꯑꯗꯨꯝ ꯑꯗꯨꯒꯨꯝꯕ ꯃꯌꯥꯝꯗꯣ ꯑꯗꯨꯝ ꯍꯥꯏꯗꯤ ꯊꯦꯡꯅ ꯂꯥꯛꯄꯅꯤꯅ ꯑꯩꯈꯣꯏ ꯍꯛꯆꯥꯡꯗꯁꯨ ꯃꯥꯒꯤ ꯉꯥꯛꯊꯣꯛꯅꯕ ꯀꯩꯗꯧꯅꯕ ꯑꯗꯨꯝ ꯍꯥꯟꯅ ꯄꯤꯛꯏ ꯀꯥꯟꯗ ꯁꯥꯔꯅꯤꯅ ꯑꯗꯨꯒꯤ ꯀꯩꯁꯨ ꯅꯥꯗꯕ ꯑꯣꯏꯔꯤꯅꯦꯕꯀꯣ ꯑꯗꯒꯤ ꯌꯦꯡꯉꯒ ꯊꯋꯥꯏꯦ ꯅꯣꯡꯃ ꯃꯔꯛꯇ ꯆꯠꯇꯔꯒ ꯁꯥꯇꯤꯟꯁꯦ ꯎꯞꯕꯗꯤ ꯁꯥꯟꯅꯩꯏꯅꯦꯕ ꯀꯣ ꯑꯗꯨꯗꯒꯤ ꯐꯨꯅꯕꯗꯁꯨ ꯃꯔꯣꯟ ꯑꯃ ꯀꯣꯡꯒꯥꯏ ꯑꯃꯅꯤ
ꯑꯣ ꯑꯗꯨꯅꯦ ꯅꯣꯡꯒꯤ ꯍꯥꯏꯔꯒ ꯅꯪꯒꯤ ꯁꯥꯟꯅꯕꯁꯤꯅ ꯃꯁꯥꯟꯅ ꯑꯃ ꯆꯠꯈ꯭ꯔꯦ ꯑꯩꯅ ꯍꯪꯉꯤꯕ ꯃꯁꯥꯟꯅꯁꯤꯅ ꯍꯥꯏꯕꯗꯤ ꯅꯣꯡ ꯇꯥꯐꯝꯁꯤꯗ ꯆꯠꯂꯒ ꯅꯣꯡꯁꯤꯅ ꯆꯣꯠꯍꯜꯂꯒ ꯆ ꯁꯥꯟꯅꯕꯒꯨꯝꯕ ꯆꯦꯟ ꯆꯣꯡꯕꯒꯨꯝꯕ ꯍꯥꯏꯕꯗꯤ ꯊꯑꯣꯏꯅ ꯃꯁꯥꯟꯅ ꯑꯃ ꯅꯣꯡꯂꯛꯇ ꯁꯥꯟꯅꯩ ꯍꯥꯏꯕ ꯅꯠꯇꯕ ꯀ ꯅꯣꯡꯒꯤ ꯏꯁꯤꯡꯗꯨꯕꯨ ꯁꯥꯟꯅꯕ ꯍꯥꯏꯕ ꯇꯥꯔꯦꯀꯣ ꯖꯤꯡꯒꯔ ꯑꯅꯤꯒꯤ ꯂꯣꯟꯁꯤꯟꯅꯕꯗ ꯇꯥꯔꯛꯄ ꯄꯅ ꯈꯤꯇꯪ ꯆꯥꯎꯋꯤꯗꯅꯀꯣ ꯑꯗꯨꯒꯨꯝꯕꯗꯒ ꯇꯥꯍꯜꯂꯒ ꯁꯥꯟꯅꯕ ꯑꯗꯨꯒꯨꯝꯕꯗꯨꯅꯦꯕ ꯑꯩꯅ ꯍꯥꯏꯔꯤꯁꯤꯀꯣ ꯑꯗꯨꯒ ꯑꯗꯨ ꯅꯠꯇꯕ ꯑꯩꯈꯣꯏꯅ ꯌꯥꯝ ꯇꯣꯏꯅ ꯇꯧꯔꯛꯄꯁꯦ ꯊꯥꯏꯅꯗꯤ ꯏꯒꯤ ꯌꯨꯝꯁꯤꯗ ꯂꯩꯔꯝꯃꯤꯕꯀꯣ ꯑꯩꯈꯣꯏꯒꯤꯁꯨ ꯏꯒꯦꯗ ꯍꯥꯏꯕ ꯇꯥꯔꯦ ꯑꯗꯨꯗ ꯑꯗꯨꯝ ꯌꯨꯝꯁꯦ ꯀꯩ ꯍꯥꯏꯅꯤ ꯑꯗꯨꯝ ꯌꯨꯝ ꯑꯅꯤꯒꯤ ꯃꯣꯏꯅ ꯆꯥꯎꯕ ꯑꯗꯒꯤ ꯋꯥꯡꯕ ꯍꯥꯏꯕꯗꯤ ꯁꯨꯃꯥꯡꯁꯦ ꯄꯨꯜꯂꯞ ꯄꯥꯛꯅ ꯆꯞ ꯃꯥꯟꯅꯅ ꯁꯥꯡꯅ ꯂꯩꯕꯗꯣ ꯑꯗꯨꯃꯥꯏꯅ ꯇꯧꯔꯝꯃꯦ ꯍꯥꯏꯇꯥꯥꯔꯦꯀꯣ ꯑꯗꯨꯅ ꯅꯣꯡ ꯇꯥꯔꯛꯄ ꯃꯇꯝꯗꯁꯨ ꯏꯁꯤꯡ ꯆꯦꯟꯐꯝꯁꯦ ꯑꯗꯨꯝ ꯆꯞ ꯃꯥꯟꯅꯅ ꯃꯐꯝ ꯑꯃꯗ ꯑꯗꯨꯝ ꯑꯅꯤ ꯌꯨꯝ ꯑꯅꯤꯗꯨꯒꯤ ꯀꯔꯛ ꯀꯥꯔꯛꯇ ꯑꯗꯨꯝ ꯆꯦꯟꯁꯤꯟꯖꯈꯤꯕꯗꯨ ꯑꯣꯏꯕꯗꯨꯀꯣ ꯑꯗꯨꯅ ꯅꯨꯡꯉꯥꯏꯕꯗꯨꯣ ꯊꯦꯛꯀꯣꯏ ꯅꯥꯀꯣꯏ ꯑꯗꯨ ꯑꯗꯥ ꯊꯣꯏꯅ ꯇꯧꯅꯉꯥꯏ ꯂꯩꯇꯕ ꯍꯥꯏꯇꯥꯥꯔꯦꯀꯣ ꯑꯗꯨꯝ ꯃꯥꯏ ꯃꯥꯏ ꯌꯨꯝꯗꯣ ꯁꯨꯃꯥꯡꯗꯣ ꯆꯞ ꯃꯥꯟꯅꯔꯕꯅꯤꯅ ꯅꯣꯡ ꯌꯨꯝ ꯇꯥꯔꯛꯄꯗꯁꯨ ꯑꯗꯨꯝ ꯌꯨꯝ ꯑꯅꯤ ꯀꯥꯔꯛꯇ ꯆꯦꯟꯐꯝ ꯊꯣꯛꯄ ꯇꯣ ꯆꯥꯡ ꯅꯥꯏꯅ ꯑꯗꯨꯝ ꯆꯦꯟꯈꯔꯦꯕꯀꯣ ꯑꯗꯨꯗ ꯑꯩꯈꯣꯏꯅ ꯇꯧꯗꯣꯏꯁꯦꯀꯣ ꯆꯦꯅ ꯍꯤꯁꯦ ꯁꯥꯔꯅꯦꯕꯀꯣ ꯆꯦꯟꯅ ꯍꯤꯁꯦ ꯁꯥꯔꯅꯤ ꯑꯗꯨꯒ ꯁꯥꯟꯕ ꯇꯥꯟꯅꯗꯣꯏꯅꯤ ꯑꯗꯒꯤ ꯂꯨꯞꯇꯕꯤꯗ ꯑꯗꯨꯝ ꯁꯥꯡꯅꯒꯁꯨ ꯇꯥꯎꯊꯈꯤꯕꯗꯨ ꯑꯗꯣ ꯑꯁ ꯑꯗꯨꯒꯤꯗꯣ ꯌꯥꯝ ꯌꯥꯝ ꯍꯔꯥꯎꯅ ꯁꯥꯟꯅꯔꯛꯈꯤꯕ ꯃꯁꯥꯟꯅ ꯑꯃꯨꯛ ꯑꯣꯏ ꯅꯣꯡ ꯇꯥꯔꯒꯗꯤꯀꯣ ꯍꯤꯁꯦ ꯃꯌꯥꯝꯒ ꯁꯥꯔ ꯊꯝꯃꯒ ꯃꯆꯨ ꯃꯆꯨꯒ ꯇꯧꯔꯒ ꯀꯣ ꯑꯗꯨ ꯑꯗꯨꯒꯨꯝꯕꯗꯣ ꯅꯤꯡꯁꯤꯡꯉꯛꯑꯦ ꯑꯗꯨ ꯅꯣꯏꯗꯤ ꯇꯧꯔꯛꯄ꯭ꯔꯣ ꯇꯧꯔꯛꯇꯕ꯭ꯔꯣ ꯑꯗꯨꯒꯨꯝꯕꯗꯨꯅꯦꯕ ꯑꯩꯅ ꯍꯪꯉꯤꯁꯦ ꯅꯣꯡꯒꯤ ꯏꯁꯤꯡ ꯁꯥꯟꯅꯕ ꯍꯥꯏꯕꯗꯤ ꯑꯗꯨꯒꯤ ꯃꯁꯥꯟꯅꯗꯨꯅꯦꯕꯀꯣ ꯅꯣꯡ ꯃꯔꯛꯇ ꯕꯣꯜ ꯀꯥꯎꯋꯦ ꯍꯥꯏꯕ ꯅꯠꯇꯕ
ꯑꯧ ꯁꯥꯟꯅꯩ ꯊꯧꯑꯣꯏꯅ ꯅꯣꯡꯒꯤ ꯁꯤꯡꯗꯣ ꯇꯥꯍꯜꯂꯒ ꯏꯁꯥꯗ ꯏꯔꯨꯖꯕ ꯈꯣꯠꯄ ꯑꯗꯨꯐꯥꯎ ꯇꯧꯔꯛꯑꯦꯕꯀꯣ ꯑꯆꯧ ꯑꯆꯧꯕꯅ ꯐꯨꯕ ꯐꯨꯗꯔꯛꯄ ꯅꯥꯕ ꯈꯣꯠꯄꯒ ꯃꯌꯥꯝ ꯌꯥꯎꯔꯛꯏꯗ ꯍꯥꯏꯗꯤ ꯅꯣꯡꯒꯤ ꯏꯁꯤꯡ ꯑꯣꯏꯇꯥꯔꯁꯨ ꯍꯥꯏꯗꯤ ꯃꯣꯏꯗꯤ ꯁꯥꯐꯨ ꯌꯥꯝ ꯀꯜꯂꯦꯕꯀꯣ ꯊꯑꯣꯏꯅ ꯀꯣꯛꯇ ꯊꯣꯡꯕꯔ ꯀꯥꯟꯗ ꯀꯣꯛꯇꯥꯟ ꯆꯤꯛꯄ ꯈꯣꯠꯄ ꯇꯧꯕ ꯑꯗꯨꯝ ꯌꯥꯎꯔꯛꯑꯦ ꯍꯥꯏꯗꯤ ꯃꯣꯏꯒꯤ ꯁꯥꯐꯨꯗꯣ ꯀꯟꯃꯥꯟꯕꯒꯤꯀꯣ ꯑꯗꯒꯤ ꯅꯪ ꯍꯥꯏ ꯆꯞ ꯃꯥꯟꯅꯩ ꯑꯩꯈꯣꯏꯗꯤ ꯑꯃꯨꯛ ꯁꯨꯃꯥꯡꯗ ꯄꯔꯦꯡ ꯁꯥꯟꯅ ꯂꯩꯗꯣꯏꯅꯦꯕꯀꯣ ꯑꯗꯩ ꯍꯧꯖꯤꯛ ꯁꯨꯃꯥꯏꯅ ꯈꯥꯖꯤꯟꯗꯅ ꯈꯣꯠꯇꯅ ꯑꯗꯩ ꯑꯁꯇ꯭ꯔ ꯆꯟꯗꯅ ꯂꯩꯕ ꯅꯠꯇꯦꯅ ꯅꯣꯡꯒꯁꯤꯡ ꯇꯥꯔ ꯀꯥꯟꯗ ꯑꯗꯒꯤ ꯅꯥꯄꯤ ꯅꯔꯥꯡꯁꯨ ꯀꯩꯁꯨ ꯍꯧꯕ ꯅꯠꯇꯕꯅꯤꯅ ꯊꯥꯏꯅꯗꯤ ꯑꯗꯨꯝ ꯁꯨꯃꯥꯡ ꯀꯩꯀꯩꯁꯤ ꯀꯩ ꯍꯥꯏꯅꯤ ꯂꯝ ꯋꯥꯏ ꯐꯖꯅ ꯇꯩꯊꯣꯛꯑ ꯐꯖꯅ ꯅꯥꯟꯅ ꯅꯥꯟꯅ ꯂꯩꯕꯗꯨꯅ ꯑꯗꯨꯝ ꯖꯍꯥꯖꯀꯨꯝꯕ ꯁꯥꯕꯁꯦ ꯊꯋꯥꯑꯣꯏꯅ ꯁꯥꯗꯣꯏꯅꯦꯕ ꯑꯩꯗꯤ ꯌꯥꯝ ꯍꯩꯔꯛꯇꯦꯕꯀꯣ ꯑꯗꯨꯅ ꯑꯩꯈꯣꯏ ꯕꯥꯗ ꯁꯥꯍꯟꯕꯅꯤ ꯈꯪꯗꯤ ꯑꯩꯈꯣꯏ ꯀꯥꯗ ꯁꯥꯍꯟꯕꯥ ꯈꯪꯗꯦ ꯑꯗꯨꯃꯥꯏ ꯇꯔꯒ ꯁꯔꯥ ꯖꯥꯍꯥꯁ ꯀꯁꯦ ꯃꯈꯜ ꯃꯈꯜ ꯁꯥꯕꯅꯤ ꯖꯍꯥꯖ ꯃꯆꯥ ꯖꯍꯥꯖ ꯑꯆꯧꯕꯒ ꯇꯧꯔꯒꯀꯣ ꯑꯗꯨꯒ ꯑꯩꯈꯣꯏꯁꯦ ꯊꯑꯣꯏꯅꯀꯣ ꯌꯦꯡꯅꯗꯣꯏꯅꯦꯕ ꯅꯪ ꯍꯥꯏ ꯆꯨꯝꯃꯦꯕꯀꯣ ꯌꯨꯝ ꯑꯅꯤ ꯊꯪꯅꯕꯒꯤꯁꯤꯗ ꯏꯁꯤꯡꯁꯦ ꯆꯥꯎꯅ ꯆꯦꯟꯗꯣꯏꯅꯦꯕ ꯑꯗꯨꯅ ꯏꯁꯤꯡꯁꯦ ꯃꯥꯒꯤ ꯈꯔ ꯈꯔ ꯇꯥꯔꯛꯄꯗꯨꯗ ꯇꯥꯔꯛꯄꯗꯨꯅ ꯊꯤꯡꯕ ꯈꯔ ꯀꯥꯡꯕꯨ ꯑꯃ ꯇꯥꯔꯛꯄꯗꯨꯅ ꯑꯃꯨꯛ ꯊꯨꯅ ꯆꯠꯍꯟꯈꯤꯕ ꯀꯥꯡꯕꯨ ꯑꯃ ꯊꯑꯣꯏꯅ ꯑꯁꯤꯗꯒꯤ ꯍꯧꯔꯛꯁꯤꯀꯧ ꯀꯥꯏ ꯊꯥꯗꯃꯤꯟꯅꯔꯅꯤꯅ ꯑꯗꯨꯒ ꯑꯩꯈꯣꯏ ꯑꯁꯤꯒꯤ ꯃꯅꯤꯡꯒꯤ ꯑꯩꯈꯣꯏꯔꯣꯝꯒꯤ ꯍꯥꯏ ꯇꯥꯔꯦꯀꯣ ꯁꯨꯝ ꯆꯠꯊꯔꯈ꯭ꯔꯒ ꯃꯅꯤꯡꯂꯣꯝꯗ ꯑꯃ ꯖꯒꯥ ꯑꯃ ꯂꯩꯖꯗꯣꯏꯅꯤꯅ ꯃꯅꯤꯡ ꯐꯣꯡ ꯖꯒꯥꯗꯨꯗ ꯌꯧꯕ ꯍꯥꯟꯕ ꯇꯥꯟꯅꯥꯁꯦ ꯊꯑꯣꯏꯅ ꯂꯦꯞꯄꯒ ꯉꯥꯏꯅꯔꯒꯀꯣ ꯑꯗꯨꯃꯥꯏꯅ ꯌꯥꯝ ꯇꯧꯔꯛꯑꯦ ꯌꯥꯝ ꯅꯨꯡꯉꯥꯏꯕꯅ ꯌꯥꯝ ꯅꯨꯡꯁꯤ ꯃꯇꯝꯗꯣ
ꯍꯣꯏ ꯑꯗꯨꯅꯦ ꯌꯥꯝ ꯅꯨꯡꯁꯤꯕꯅꯦ ꯑꯗꯨꯒꯨꯝꯕ ꯍꯥꯏꯕꯗꯤ ꯁꯨꯝ ꯍꯧꯖꯤꯛꯀꯥꯟꯗꯗꯤ ꯀꯩꯁꯨ ꯐꯪꯗ꯭ꯔꯦꯗꯅꯀꯣ ꯑꯗꯨꯒꯨꯝꯕꯩ ꯃꯑꯣꯡꯗꯀꯣ ꯑꯗꯨꯅ ꯑꯗꯨꯝ ꯉꯁꯥꯏꯒꯤ ꯅꯣꯡ ꯀꯩꯀꯥ ꯍꯥꯏꯔꯀꯥꯟꯁꯤꯗ ꯑꯗꯨꯃꯥꯏꯅ ꯅꯤꯡꯁꯤꯡꯉꯛꯄ ꯍꯥꯏꯇꯥꯥꯔꯦ ꯑꯗꯣ ꯍꯧꯖꯤꯛꯀꯥꯟꯗ ꯅꯣꯡ ꯇꯥꯕꯒꯤ ꯃꯑꯣꯡꯗ ꯑꯑꯣꯟꯕ ꯑꯃ ꯍꯥꯏꯔꯒꯗꯤ ꯊꯥꯏꯅ ꯑꯉꯥꯡ ꯑꯣꯏꯔꯤꯉꯩꯗꯗꯤꯀꯣ ꯅꯪꯅ ꯍꯧꯖꯤꯛꯀꯤ ꯂꯦꯟꯒꯨꯝꯕ ꯇꯥꯒꯤꯈꯤꯕꯒꯤ ꯑꯩꯈꯣꯏꯒꯤ ꯑꯩꯈꯣꯏꯅ ꯑꯥꯉꯥꯡꯑꯣꯏꯔꯥꯀꯥꯟꯗꯀꯣ ꯍꯥꯏꯇꯥꯔꯦꯀꯣ ꯂꯦꯟꯒꯨꯝꯕ ꯇꯥꯕꯁꯦ ꯈꯤꯇꯪ ꯇꯥꯡꯅ ꯊꯣꯛꯑꯦꯕꯀꯣ ꯌꯥꯝ ꯀꯟꯅ ꯇꯥꯕ ꯈꯣꯠꯄ ꯇꯧꯗꯦꯕ ꯂꯦꯡꯒꯨꯝꯕꯁꯦꯀꯣ ꯇꯥꯔꯒꯁꯨ ꯑꯗꯨꯝ ꯈꯔ ꯈꯛꯇꯪꯒ ꯇꯥꯔꯒ ꯇꯣꯛꯄꯗꯣ ꯑꯗꯣ ꯑꯗꯨꯝ ꯈꯨꯜꯂꯒꯗꯤ ꯁꯥꯟꯅ ꯈꯣꯠꯅꯕ ꯑꯗꯨꯝ ꯇꯧꯔꯛꯑꯦꯕꯀꯣ ꯂꯦꯟꯒꯨꯝꯕꯗꯁꯨ ꯑꯗꯣ ꯍꯧꯖꯤꯛꯀꯥꯟ ꯂꯦꯟ ꯇꯥꯕꯁꯦ ꯀꯩ ꯍꯥꯏꯅꯤ ꯂꯦꯟ ꯑꯗꯨꯝ ꯇꯥꯏ ꯍꯥꯏꯕ ꯅꯠꯇꯕ ꯑꯗꯨꯕꯨ ꯇꯥꯕ ꯀꯥꯟꯗ ꯌꯥꯝ ꯁꯥꯊꯤ ꯁꯥꯊꯤꯅ ꯇꯥꯕꯗꯣ ꯍꯥꯏꯕꯗꯤ ꯃꯈꯥꯒꯁꯤ ꯂꯧꯄꯥꯛ ꯑꯃ ꯂꯝꯕꯤ ꯑꯆꯧꯕ ꯑꯃ ꯑꯗꯨꯝ ꯄꯨꯡꯍꯣꯡ ꯍꯣꯡꯒꯩ ꯂꯦꯟ ꯇꯥꯕꯗꯣꯀꯣ ꯑꯗꯒꯤ ꯖꯤꯡꯒꯔ ꯀꯩꯀꯥꯥꯁꯦ ꯂꯣꯏ ꯐꯨꯠꯇꯣꯛꯄ ꯑꯗꯨꯃꯥꯏꯅ ꯑꯗꯨꯛꯀꯤ ꯃꯇꯤꯛ ꯀꯟꯅ ꯆꯥꯎꯅ ꯇꯥꯕꯗꯧꯅ ꯇꯧꯋꯦꯕ ꯂꯦꯟꯁꯦ ꯊꯥꯏꯅꯅ ꯂꯦꯟ ꯇꯥꯕ ꯍꯥꯏꯁꯦ ꯅꯣꯡ ꯀꯟꯅ ꯇꯥꯔꯀꯥꯟꯗ ꯂꯦꯟ ꯃꯔꯨ ꯈꯔ ꯌꯥꯎꯕꯒꯤ ꯋꯥꯅꯦꯕ ꯍꯧꯖꯤꯛꯅ ꯑꯃꯨꯛ ꯂꯦꯟ ꯈꯛꯇꯪ ꯇꯥꯔꯒ ꯅꯣꯡ ꯃꯔꯨꯅ ꯌꯥꯎꯗꯕꯗꯣ ꯑꯗꯨꯃꯥꯏꯅꯐꯥꯎ ꯃꯣꯏ ꯇꯧꯕ ꯌꯥꯎꯔꯦꯕꯀꯣ ꯑꯗꯨꯅ ꯑꯑꯣꯟꯕꯁꯦ ꯈꯤꯇꯪ ꯑꯗꯨꯃꯥꯏꯅ ꯅꯣꯡꯖꯨ ꯅꯣꯡ ꯇꯥꯔꯛꯄꯒꯤ ꯃꯇꯝꯁꯤꯗ ꯑꯑꯣꯟꯕꯁꯦ ꯈꯤꯇꯪ ꯂꯥꯛꯑꯦ ꯑꯗꯨ ꯁꯤ ꯅꯠꯇꯕꯤꯗ ꯉꯁꯥꯏꯒꯤ ꯅꯣꯡ ꯇꯥꯒꯗꯕ ꯃꯇꯝꯗ ꯀꯨꯏꯅ ꯁꯥꯡꯅ ꯇꯥꯗꯕ ꯑꯗꯩ ꯐꯠ ꯇꯥꯔꯃ ꯐꯠ ꯂꯦꯞꯄ ꯈꯣꯠꯄ ꯁꯤꯒꯨꯝꯕꯁꯦ ꯌꯥꯝ ꯇꯣꯏꯅ ꯊꯦꯡꯅꯔꯛꯑꯦꯀꯣ ꯍꯧꯖꯤꯛꯀꯥꯟꯗꯤ ꯅꯪꯗꯤ ꯀꯩꯀꯩ ꯍꯥꯏꯅꯤꯡꯒꯦ ꯁꯤ ꯃꯇꯥꯡꯁꯤꯗ
ꯍꯣꯏ ꯑꯗꯨ ꯋꯥꯔꯤꯁꯨ ꯅꯨꯡꯉꯥꯏꯔꯦꯀꯣ ꯑꯩ ꯑꯝꯇꯥ ꯊꯝꯒꯦ ꯑꯃꯨꯛ ꯉꯛꯇꯪ ꯂꯩꯔꯥ ꯇꯧꯔꯛꯀꯦꯀꯣ ꯐꯣꯟ
ꯍꯣ ꯐꯔꯦ ꯐ